ꯍꯜꯂꯣ
ꯍꯜꯂꯣ
ꯇꯥꯔꯕꯣ
ꯑ ꯇꯥꯔꯦ
ꯎꯝ ꯀꯃꯥꯏ ꯀꯃꯥꯏ ꯇꯧꯔꯤꯒꯦ ꯅꯪꯕꯨ
ꯅꯨꯡꯉꯥꯏꯔꯤꯌꯦ ꯎꯝ ꯆꯥꯛ ꯆꯥꯔꯕꯣ
ꯆꯥꯔꯦ ꯅꯪꯅꯤ ꯆꯥꯔꯕꯣ
ꯑꯥ ꯑꯩꯁꯨ ꯆꯥꯔꯦ ꯀꯩ ꯌꯦꯟꯁꯥꯡ ꯆꯥꯕꯅꯣ
ꯑꯩꯈꯣꯏꯗꯤ ꯉꯁꯤ ꯀꯥꯡ ꯃꯨꯁꯤꯜꯂꯛꯑꯕꯅꯤꯅ ꯈꯦꯇ꯭ꯔꯤ ꯑꯣꯏꯅ ꯊꯣꯡꯉꯒ ꯆꯥꯔꯦ ꯆꯥꯗꯥꯕꯁꯨ ꯀꯣꯏꯔꯕꯅꯤꯅ
ꯑꯩꯈꯣꯏ ꯇꯦꯝꯇ ꯆꯥꯗ꯭ꯔꯤ ꯀꯃꯥꯏ ꯀꯃꯥꯏꯅ ꯇꯧꯒꯦ ꯑꯩꯗꯤ ꯊꯣꯡꯕ ꯍꯩꯇꯌꯦ ꯑꯩꯁꯨ ꯍꯌꯦꯡ ꯊꯣꯡꯉ ꯌꯦꯡꯒꯦ
ꯑ ꯑꯗꯨꯒ ꯍꯥꯟꯅ ꯈꯦꯇꯤ ꯊꯣꯡꯕꯗ ꯆꯥꯛ ꯀꯥꯡ ꯆꯥꯛ ꯊꯣꯡꯕꯒꯤ ꯑꯗꯨꯃꯥꯏꯅ ꯃꯑꯣꯡꯗ ꯑꯗꯨꯝ ꯊꯣꯡꯗꯣꯏꯅꯦꯕꯀꯣ ꯑꯗꯨꯗ ꯈꯦꯆꯤ ꯑꯣꯊꯣꯛꯀꯦ ꯍꯥꯏꯇꯥꯥꯔꯗꯤ ꯍꯋꯥꯏ ꯍꯥꯏꯗꯤ ꯍꯋꯥꯏ ꯃꯨꯁꯨꯨꯔꯤ ꯍꯋꯥꯏ ꯀꯥꯡꯇꯛ ꯑꯗꯒꯤ ꯃꯔꯣꯏꯒ ꯍꯥꯞꯆꯜꯂꯅꯤꯀꯣ
ꯀꯩ ꯃꯔꯣꯏ ꯍꯥꯞꯇꯣꯏꯕ
ꯃꯔꯣꯏ ꯑꯣꯏꯅ ꯀꯨꯞꯄꯤ ꯍꯥꯞꯄꯁꯨ ꯌꯥꯏ ꯅꯄꯥꯛꯄꯤ ꯈꯔ ꯑꯗꯨꯝ ꯅ ꯑꯁꯪꯕ ꯃꯅꯥꯜꯗꯣ
ꯎꯝ
ꯑ ꯑꯗꯨꯝ ꯈꯔ ꯅꯝꯅ ꯍꯥꯞꯄꯅꯤ ꯑꯗꯨꯒ ꯀꯩꯅꯣ ꯆꯥꯛ ꯆꯦꯡ ꯆꯥꯝꯕꯩꯁꯦ ꯆꯦꯡ ꯍꯅ ꯆ ꯊꯣꯛꯑꯅꯤ ꯌꯥꯝꯅ ꯍꯋꯥꯏ ꯆꯦꯡꯋꯥꯏ ꯁꯤꯁꯨ ꯈꯔ ꯑꯗꯨꯝ ꯑꯈꯣꯏꯅ ꯁꯦꯡꯅ ꯂꯥꯝꯊꯣꯛꯀꯅꯤꯗꯅ ꯑꯗꯨꯒ ꯎꯝ ꯆꯦꯡꯗꯨꯒ ꯍꯋꯥꯏ ꯀꯩꯀꯩꯗꯨꯒ ꯇꯣꯠꯁꯤꯟꯅꯔꯗꯣꯏꯅꯦꯕ
ꯎꯝ
ꯁꯤꯟꯅꯔꯒ ꯊꯥꯎ ꯍꯥꯞꯄꯅꯤ ꯃꯆꯨ ꯍꯥꯞꯄꯅꯤ ꯑꯗꯨꯒ ꯃꯔꯨꯞ ꯃꯔꯥꯡ ꯀꯩ ꯀꯩ ꯈꯔ ꯍꯥꯝꯆꯜꯂꯅꯤ ꯃꯆꯜ ꯑꯗꯨꯝ ꯑꯩꯈꯣꯏꯅ ꯆꯥꯕꯗ ꯍꯥꯎꯒꯗꯕ ꯃꯑꯣꯡꯗ ꯈꯔ ꯍꯥꯞꯄꯅꯦꯕ ꯑꯗꯨꯒ ꯑꯗꯨꯝ ꯆꯥꯛ ꯊꯣꯡꯕ ꯑꯗꯨꯃꯥꯏꯅ ꯑꯗꯨꯝ ꯊꯣꯡꯈ꯭ꯔꯅꯤ ꯑꯩꯈꯣꯏ ꯉꯍꯥꯛ ꯆꯥꯛ ꯊꯣꯡꯕꯗ ꯆꯍꯤ ꯍꯥꯞꯄꯗ ꯑꯗꯨꯃꯥꯏꯅ ꯑꯗꯨꯝ ꯆꯍꯤ ꯍꯥꯞꯄꯅꯤ ꯑꯗꯨꯒ ꯑꯗꯨꯝ ꯊꯣꯡꯉꯅꯤ ꯗꯨꯝ ꯆꯞ ꯃꯥꯟꯅꯩ ꯆꯥꯛ ꯊꯣꯡꯕꯒꯤ ꯏꯁꯇꯦꯞꯇꯨꯒ ꯀꯣ ꯑꯗꯨꯝ ꯃꯆꯤꯟ ꯈꯔ ꯗꯨꯝ ꯍꯥꯞꯆꯤꯟꯕꯩ ꯋꯥꯅꯦꯕ
ꯎꯝ
ꯑꯗꯦ ꯑꯃꯨꯛ ꯎꯁꯣꯏ ꯑꯥ ꯀꯩꯅꯣꯗꯣ ꯑꯥ ꯈꯦꯆꯤꯁꯨ ꯈꯛꯇ ꯆꯥꯕꯗꯤ ꯀꯩ ꯍꯥꯏꯅꯤ ꯍꯥꯏꯗꯤ ꯀꯥꯟꯅꯗꯦꯅ ꯀꯥꯡ ꯃꯇꯝꯗꯗꯤ
ꯎꯝ ꯎꯇꯤꯒ ꯆꯥꯅꯩ
ꯎꯇꯤ ꯑꯁꯪꯕ ꯅꯠꯇ꯭ꯔꯒꯅ ꯎꯁꯣꯏ ꯎꯇꯤ ꯑꯃ ꯄꯣꯝꯃꯒ ꯆꯥꯕꯗꯣ
ꯎꯝ
ꯑꯗꯣ ꯑꯩꯈꯣꯏꯗꯤ ꯎꯇꯤꯗꯣ ꯑꯁꯪꯕ ꯑꯣꯏꯅ ꯇꯧꯔꯦꯕ
ꯎꯝ
ꯍꯥꯏꯗꯤ ꯈꯪ ꯁꯛꯁꯨ ꯈꯔ ꯐꯖꯅꯕ ꯍꯥꯏꯇꯥꯔꯦ ꯆꯥꯕꯗꯁꯨ ꯁꯛꯇꯨ ꯐꯖꯕ ꯍꯥꯏꯁꯤꯅꯕꯨ ꯃꯤ ꯈꯨꯗꯤꯡꯃꯛ ꯍꯥꯎꯗꯣꯕ ꯍꯥꯏꯗ ꯑ ꯀꯥꯏꯅꯤꯡꯕꯁꯨ ꯄꯣꯛꯏꯗꯅ ꯑꯩ ꯃꯅꯥ ꯃꯁꯤꯡꯗꯨ ꯈꯔ ꯍꯥꯏꯗꯤ ꯎꯊꯤꯗ ꯍꯥꯞꯅꯕ ꯄꯥꯡꯈꯣꯛ ꯃꯅꯥꯒꯨꯝꯕ ꯃꯣꯔꯣꯛ ꯃꯅꯥ ꯄꯥꯟꯕ ꯒꯥꯟ ꯈꯥꯃꯦꯟꯁꯤꯟ ꯃꯅꯥ ꯑꯗꯨ ꯑꯇꯣꯞ ꯑꯇꯣꯞꯄ ꯍꯥꯏꯗꯤ ꯃꯅꯥ ꯈꯔ ꯍꯥꯞꯆꯤꯜꯂꯦ
ꯎꯝ
ꯑꯗꯣꯝ ꯑꯗꯨꯒ ꯑꯗꯨꯝ ꯍꯥꯏ ꯎꯇꯤꯗꯨꯁꯨ ꯊꯣꯡꯉꯦ
ꯎꯝ
ꯑꯗꯨꯒ ꯆꯥꯔꯦ ꯈꯦꯆꯤ ꯌꯥꯝꯗꯤ ꯍꯥꯎꯋꯦ ꯍꯥꯏꯗꯤ ꯃꯇꯝ ꯀꯨꯏꯅ ꯆꯥꯔꯛꯇ꯭ꯔꯕ꯭ꯔꯥ ꯈꯪꯗꯦ ꯑꯗꯨꯒ ꯀꯥꯡ ꯃꯇꯝꯁꯨ ꯑꯣꯏꯁꯤꯜꯂꯛꯄꯩ
ꯎꯝ ꯑꯩꯁꯨ ꯍꯌꯦꯡꯗꯤ ꯊꯣꯡꯉꯒ ꯆꯥꯔꯒ ꯌꯦꯡꯒꯦ ꯅꯪꯅ ꯇꯥꯛꯏꯕ ꯁꯨꯃꯥꯏꯅ ꯇꯧꯔꯒ ꯊꯝꯅꯥꯗꯒ ꯍꯥꯞꯄꯒ ꯆꯥꯕꯗꯣ
ꯑꯥ ꯑꯗꯨꯗ ꯑꯁꯦꯡ ꯌꯥꯝ ꯍꯥꯎ ꯍꯥꯏꯗꯤ ꯍꯥ ꯊꯝꯅꯥꯗꯨꯃꯛꯇꯤ ꯍꯥꯞꯄꯧꯗ꯭ꯔꯦꯕꯀꯣ ꯗꯨꯁꯨ ꯍꯥꯏꯗꯤ ꯑꯁꯦꯡ ꯊꯝꯅꯥꯗꯒ ꯍꯦꯟꯅ ꯍꯥꯞꯄꯒꯅ ꯀꯩ ꯍꯥꯏꯅꯤ ꯌꯥꯝ ꯍꯥꯎꯅ ꯆꯥꯕꯗꯣ
ꯎꯝ ꯃꯅꯝꯒ ꯌꯥꯝ ꯅꯨꯡꯁꯤꯔꯒ
ꯑꯥ ꯑꯗꯩ ꯁꯤꯡꯖꯨꯒꯨꯝꯕ ꯀꯣ ꯈꯔ ꯍꯥꯞꯄꯒ ꯎꯝ
ꯇꯧꯕꯁꯦ ꯈꯥꯃꯦꯟ ꯀꯥꯡꯍꯧꯒꯨꯝꯕꯁꯨ ꯉꯧꯅꯕꯅꯦ ꯄꯛꯅꯩꯌꯦꯅ
ꯍꯣꯏ ꯀꯥꯡꯉꯧ ꯑꯇꯣꯞꯄꯒ ꯈꯔ ꯍꯥꯞꯄꯒ ꯑꯗꯨꯝ ꯍꯥꯎꯗꯧꯕ ꯃꯑꯣꯡꯗ ꯁꯦꯝꯃꯒ ꯀꯣ ꯐꯖꯕ ꯑꯗꯒꯤ ꯍꯥꯎꯁꯨ ꯍꯥꯎꯕ ꯃꯑꯣꯡꯗ ꯁꯦꯝꯃꯒꯅꯦꯕ ꯆꯥ ꯌꯥꯗꯣꯏꯁꯦ ꯑꯗꯣ ꯅꯣꯏꯒꯤꯗꯤ ꯀꯩ ꯆꯥꯔꯒꯦ
ꯑꯩꯈꯣꯏ ꯉꯁꯤ ꯊꯔꯣꯏ ꯊꯣꯡꯉꯦ ꯅꯍꯥꯟꯈꯩ ꯁꯨꯝ ꯊꯔꯣꯏ ꯊꯣꯡꯕꯗꯣ ꯑꯗꯨꯗꯗꯤ ꯈꯥꯃꯦꯟꯁꯤꯟꯒꯨꯝꯕ ꯑꯗꯒꯤ ꯁꯧꯒ꯭ꯔꯤꯒꯨꯝꯕ ꯍꯥꯞꯄꯒ ꯊꯣꯡꯕꯅꯦ ꯉꯁꯤꯗꯤ ꯈꯣꯏ ꯁꯣꯏꯕꯨꯝꯒ ꯊꯣꯡꯉꯦ ꯌꯥꯝ ꯍꯥꯎꯋꯦ ꯑꯇꯣꯞꯄꯒ ꯊꯣꯡꯕꯒ ꯃꯍꯥꯎ ꯍꯥꯎ ꯈꯔ ꯈꯦꯟꯅꯩ
ꯍꯣꯏ ꯊꯔꯣꯏꯗꯣ ꯑꯩ ꯍꯧꯖꯤꯛꯇꯤ ꯁꯨꯝ ꯇꯥꯅꯗ꯭ꯔꯦꯗꯅ ꯀꯣ ꯄꯥꯛꯅ
ꯑꯥ
ꯅꯣꯡꯁꯨ ꯄꯥꯛꯅ ꯇꯥꯗꯕ ꯑꯣꯏꯕꯅꯤꯅ ꯑꯩꯈꯣꯏꯗꯤ ꯅꯣꯡ ꯇꯥꯔꯛꯄꯒꯨꯝꯕ ꯏꯁꯤꯡ ꯈꯔ ꯂꯩꯔꯀꯥꯟꯗꯅ ꯊꯣꯛꯂꯛꯏꯗꯅ
ꯑꯪ
ꯎꯝ ꯑꯗꯒꯤ ꯅꯍꯥꯟ ꯃꯇꯝꯗꯗꯤ ꯊꯔꯣꯏꯁꯤ ꯄꯪꯐꯪꯗ ꯐꯪꯏ ꯊꯔꯣꯏ ꯌꯣꯜꯂꯒ ꯍꯤꯡꯅꯔꯝꯃꯤꯅꯦꯕ ꯑꯍꯟꯃꯩꯁꯦ
ꯑꯪ ꯃꯥꯅꯦ
ꯂꯧꯕꯨꯛꯇ ꯀꯨꯝꯃꯒ ꯄꯦꯔꯨꯛ ꯈꯔ ꯐꯣꯏꯔꯨꯔꯒꯀꯣ ꯑꯗꯩ ꯑꯗꯨꯝ ꯂꯧꯕꯨꯛꯇꯕꯨ ꯇꯥꯔꯗꯤ ꯑꯗꯨꯝ ꯅꯣꯡꯃꯒꯤ ꯆꯔꯥ ꯑꯣꯏꯒꯦꯔꯥ ꯈꯣꯠꯄ ꯑꯣꯏꯒꯦꯔꯥ ꯍꯤꯡꯟꯅꯔꯝꯃꯤ ꯉꯥꯛꯇꯅꯦꯕ ꯍꯧꯖꯤꯛꯇꯤ ꯊꯔꯣꯏ ꯀꯧꯇꯥꯗꯒ ꯄꯩꯁꯥ ꯑꯥ ꯌꯥꯎꯈ꯭ꯔꯕꯅꯦꯕ
ꯎꯝ
ꯐꯪꯁꯨ ꯐꯪꯅꯗ꯭ꯔꯦ ꯅꯠꯇ꯭ꯔꯥ
ꯎꯝ ꯐꯪꯗꯕ ꯃꯇꯝꯁꯨ ꯌꯥꯎꯋꯦ
ꯑꯥ ꯑꯗꯩ ꯑꯗꯨꯝ ꯃꯤ ꯈꯨꯟꯅꯕ ꯆꯠꯂꯕꯁꯨ ꯀꯩ ꯍꯥꯏꯅꯤ ꯋꯥꯕꯅ ꯍꯦꯟꯕꯗꯣ ꯐꯪꯗꯕꯒꯤ ꯅꯍꯥꯟꯋꯥꯏꯗꯤ ꯂꯕꯨꯛ ꯃꯆꯤ ꯈꯤꯇꯪ ꯍꯦꯛ ꯀꯨꯝꯃꯛꯄꯒ ꯊꯔꯣꯏ ꯃꯌꯥꯝ ꯇꯥꯅꯕꯅꯤꯅ ꯍꯥꯏꯗꯤ ꯑꯃꯁꯨ ꯑꯃꯁꯨ ꯑꯗꯨꯝ ꯈꯨꯟꯕ ꯆꯠꯅꯩꯌꯦꯕ ꯍꯧꯖꯤꯛꯇꯤ ꯂꯧꯕꯨꯛꯇꯁꯨ ꯋꯥꯔꯦꯃꯩ ꯀꯨꯝꯃꯨꯔꯅꯤ ꯑꯗꯒꯤ ꯃꯆꯤ ꯑꯃꯗ ꯑꯃꯅꯤ ꯃꯨꯛ ꯂꯩꯔꯝꯃꯅꯤ ꯃꯆꯤ ꯑꯃꯗ ꯑꯃꯅ ꯑꯃꯨꯛ ꯂꯩꯔꯝꯃꯅꯤ
ꯍꯥꯎꯁꯨ ꯍꯥꯎꯇ꯭ꯔꯦ ꯃꯍꯥꯎꯁꯨ ꯍꯟꯊꯔꯦ
ꯑꯗꯨ ꯍꯟꯊꯔꯛ ꯏꯗꯣ ꯍꯥꯏꯗꯤ ꯂꯧ ꯂꯧꯎ ꯁꯤꯡꯎꯕꯗ ꯁꯤꯖꯤꯟꯅꯔꯤꯕ ꯇꯤꯜ ꯍꯤꯗꯥꯛ ꯅꯥꯞ ꯄꯤ ꯍꯤꯗꯥꯛ ꯃꯌꯥꯝ ꯑꯃ ꯍꯥꯔ ꯀꯀꯩꯁꯤꯅ ꯃꯣꯏꯁꯨ ꯍꯤꯡꯕꯗꯣ ꯉꯝꯃꯛꯇꯕꯩꯅꯦꯕ
ꯃꯥꯅꯦ
ꯑꯗꯒꯤ ꯃꯣꯏ ꯑꯗꯨꯝ ꯍꯦꯛꯇ ꯃꯤꯅ ꯍꯥꯏꯌꯦ ꯊꯔꯣꯏ ꯊꯔꯣꯏ ꯊꯣꯡꯕꯕꯨ ꯆꯥꯔꯗꯤ ꯌꯥꯔꯦ ꯀꯥꯏꯅ ꯌꯥꯝ ꯍꯥꯎꯅ ꯆꯥꯅꯔꯤ ꯉꯥꯛꯇꯅꯦꯕ
ꯎꯝ ꯑꯗꯩ ꯑꯩꯈꯣꯏꯅ ꯊꯔꯣꯏ ꯑꯁꯨꯝ ꯀꯛꯀꯥꯟꯗ ꯏꯁꯤꯡꯗ ꯇꯤꯡꯕ ꯃꯇꯝꯗꯁꯨ ꯈꯔ ꯃꯇꯝ ꯁꯥꯡꯅ ꯃꯆꯥꯥꯛ ꯀꯣꯛꯅꯕ ꯑꯗꯩ ꯂꯩꯕꯥꯛ ꯌꯥꯎꯗꯅꯕ ꯇꯤꯡꯕ ꯃꯇꯝꯗ ꯆꯦꯡꯒ ꯍꯥꯞ
ꯑꯪ ꯆꯦꯡꯉꯥ ꯍꯥꯞꯅꯔ ꯃꯆꯥ ꯍꯦꯟꯅ ꯄꯣꯛꯅꯉꯥꯏꯅꯦꯅ
ꯎꯝ
ꯄꯣꯛꯁꯨ ꯄꯣꯛꯏꯕꯅꯤꯀꯣ
ꯎꯝ ꯀꯣꯛꯑꯦ
ꯑꯪ ꯑꯗꯩ ꯊꯣꯡꯉꯝꯗꯥꯏ ꯐꯖ ꯁꯦꯡ ꯆꯥꯝ ꯊꯣꯛꯑꯅꯤ
ꯎꯝ
ꯑꯗꯨꯒ ꯊꯣꯡꯉ ꯆꯥꯗꯣꯏꯅꯦꯕ
ꯎꯝ
ꯄ꯭ꯔꯃꯥꯟ ꯑꯣꯏꯅ ꯆꯥꯔꯁꯨ ꯇꯤꯡ ꯀꯣꯠꯊꯟ ꯆꯥꯗ꯭ꯁꯨ ꯇꯤꯡ ꯀꯣꯠꯊꯟ
ꯑꯥ ꯑꯍꯜꯈꯩꯒꯤ ꯄꯥꯎꯔꯧꯁꯦ ꯆꯨꯝꯁꯨ ꯆꯨꯝꯕ ꯅꯣꯛꯁꯨ ꯅꯣꯛꯅꯤꯡꯕ
ꯍꯣꯏ ꯑꯗꯨꯝ ꯍꯥꯏ ꯃꯀꯨꯗꯨꯗꯤ ꯀꯩꯝ ꯆꯥꯕꯗꯤ ꯌꯥꯗꯕꯅꯤꯅ ꯑꯗꯨꯝ ꯆꯥꯕꯒ ꯆꯞ ꯃꯥꯟꯅꯅ ꯂꯩꯗꯣꯏꯅꯦꯕ
ꯎꯝ
ꯆꯥꯗ꯭ꯔꯤꯕꯒ ꯆꯞ ꯃꯥꯟꯅꯅ ꯑꯩꯈꯣꯏꯅ ꯍꯥꯄꯛꯏꯕ ꯑꯍꯥꯟꯕꯗ ꯍꯥꯞꯄꯛꯏꯕ ꯇꯦꯡꯀꯣꯠꯇꯣ ꯑꯗꯨꯝ ꯂꯣꯏꯔꯀꯥꯟꯗꯁꯨ ꯃꯥꯒꯤ ꯆꯥꯡꯗꯣ ꯑꯪ ꯃꯇꯣꯡꯗꯨ ꯈꯛ ꯌꯥꯎꯖꯗ ꯇꯥꯔꯒꯁꯨ
ꯎꯝ
ꯑꯗꯨꯝ ꯂꯩꯗꯣꯏꯅꯦꯕ
ꯑꯧꯅ ꯑꯩꯈꯣꯏ ꯃꯩꯇꯩꯈꯩꯅ ꯁꯨꯝ ꯍꯥꯏꯅꯕꯗꯣ ꯑ ꯁꯨꯝ ꯇ꯭ꯔꯥꯏꯈꯩꯗꯤ ꯀꯩꯅꯣ ꯇꯧꯔꯒ ꯊꯔꯣꯏꯗꯣ ꯑꯃꯨꯛꯀ ꯃꯥꯏꯔꯦꯟ ꯊꯣꯡꯕꯗ ꯆꯥꯅꯩ ꯒꯥꯏꯅ
ꯆꯥꯛ ꯌꯦꯟꯁꯥꯡꯒꯤ ꯍꯥꯏꯔꯨꯔꯗꯤ ꯅꯍꯥꯟꯋꯥꯏꯗꯒꯤ ꯂꯩꯔꯛꯄꯁꯤꯡꯁꯤꯅ ꯍꯦꯟꯅꯗꯤ ꯍꯥꯎꯕ ꯍꯦꯜꯂꯤꯅꯦꯕ ꯍꯧꯖꯤꯛ ꯑ ꯍꯧꯖꯤꯛꯒꯤ ꯃꯇꯝꯗꯗꯤ ꯌꯦꯡꯉꯣꯅꯦ ꯐꯪꯗꯕ ꯍꯥꯏꯗꯤ ꯍꯧꯖꯤꯛ ꯍꯋꯥꯏꯊ꯭ꯔꯥꯛ ꯃꯇꯝ ꯀꯩꯁꯨ ꯅꯠꯇ꯭ꯔꯦ ꯑꯗꯨꯕꯨ ꯍꯋꯥꯏꯊ꯭ꯔꯥꯛ ꯃꯌꯥꯝ ꯄꯨꯊꯣꯛꯅꯔꯗ꯭ꯔ ꯑꯗꯒꯤ ꯐꯔꯦ ꯃꯇꯝ ꯃꯇꯝꯒꯤ ꯅꯍꯥꯟꯋꯥꯏ ꯃꯥꯒꯤ ꯁꯤꯒꯤ ꯃꯇꯝꯁꯤꯅ ꯁꯤ ꯊꯥꯕ ꯁꯤꯒꯤ ꯃꯇꯝꯁꯤꯅ ꯁꯤ ꯊꯥꯕꯅ ꯁꯤꯗ ꯂꯣꯛꯅꯕꯅ ꯂꯩꯔꯝꯃꯤꯅꯦꯕ ꯑꯗꯨꯕꯨ ꯍꯧꯖꯤꯛꯇꯤ ꯆꯍꯤ ꯑꯃꯈꯛ ꯇꯗ ꯂꯧꯎ ꯑꯃꯈꯛꯇꯪ ꯎꯗꯧꯕꯗꯨ ꯍꯥꯏ ꯂꯧ ꯑꯥꯅꯤꯔꯛꯀ ꯎꯅꯔꯛꯑꯕꯅꯦꯕ
ꯎꯝ
ꯉꯟꯇꯥꯅ ꯑꯃꯨꯛ ꯎꯅꯤ ꯑꯗꯨꯒ ꯂꯧ ꯎꯕ ꯃꯇꯝꯒꯤ ꯆꯥꯛꯄꯗ ꯑꯃꯨꯛꯁꯨ ꯎꯗꯣꯏꯅꯦꯕ
ꯎꯝ ꯆꯥꯎꯈꯠꯂꯛꯄꯁꯤꯅ ꯁꯨꯝ ꯄꯩꯁꯥ ꯇꯥꯟꯕꯒꯤ ꯂꯝꯕꯤꯠꯆꯨ ꯍꯦꯟꯒꯠꯍꯜꯂꯛꯑꯦ
ꯗꯒꯤ ꯃꯤꯁꯨ ꯍꯦꯡꯒꯠꯂꯛꯄꯅꯤꯅꯀꯣ ꯃꯤ ꯅꯣꯡꯃ ꯅꯣꯡꯃꯒꯤ ꯃꯤ ꯃꯁꯤꯡ ꯍꯦꯡꯒꯠꯂꯛꯄꯅꯤ ꯆꯥ ꯊꯛꯅꯕꯁꯨ ꯋꯥꯠꯂꯛꯄꯒꯤꯁꯨ ꯑꯣꯏꯗꯣꯏꯅꯦꯕ ꯑꯗꯨ ꯑꯣꯏꯔꯛꯀꯟ ꯃꯦ ꯃꯇꯝ ꯆꯥꯗꯅ ꯄꯨꯊꯣꯛꯂꯏꯕ ꯄꯣꯠꯁꯤꯡꯁꯦ ꯑꯐꯕꯗꯤ ꯀꯥ ꯍꯦꯟꯅ ꯌꯥꯎꯕ ꯅꯠꯇꯦꯕ
ꯎꯝ ꯇꯤꯟ ꯍꯤꯗꯥꯛ ꯐꯖꯅ ꯁꯤꯖꯤꯟꯅꯕ ꯍꯥꯔ ꯐꯖꯅ ꯍꯥꯞꯄꯞ
ꯑꯥ ꯑꯣꯏꯗꯣꯏꯅꯤꯕ ꯑꯗꯩ ꯆꯥꯎꯅ ꯆꯥꯎꯅꯕ ꯄꯣꯠꯁꯨ ꯃꯌꯥꯝ ꯑꯃꯝ ꯇꯥꯃꯤꯅꯦꯝ ꯄꯨꯨꯡꯇ ꯊꯥꯖꯤꯜꯂꯛ
ꯎꯝ ꯑꯗꯨꯒ ꯑꯩꯈꯣꯏꯅ ꯃꯁꯥꯒꯤ ꯃꯇꯝꯗ ꯆꯥꯔꯤꯕ ꯑꯦꯟꯁꯥꯡꯒꯤ ꯃꯍꯥꯎꯗꯣ ꯃꯠ ꯇꯞꯅ ꯇꯞꯅ ꯆꯥꯕꯗꯁꯨ ꯐꯪꯗꯦ꯫
ꯎꯝ ꯀ-ꯃꯍꯥꯎꯗꯨ ꯃꯩꯗꯨ ꯀꯩ ꯍꯥꯏꯅꯤ ꯃꯁꯥꯅ ꯄꯨꯊꯣꯛꯇꯕ ꯅ꯭ꯌꯨꯇ꯭ꯔꯦꯟꯗꯨ ꯁꯨꯡꯕ ꯅꯠꯇ꯭ꯔꯦꯕ꯫
ꯎꯝ꯫
ꯃꯉꯣꯟꯗ ꯑꯥꯎꯠꯁꯥꯏꯠꯇꯒꯤ ꯄꯤꯔꯛꯏꯕ ꯅ꯭ꯌꯨꯇ꯭ꯔꯦꯟꯃꯩꯗꯨꯅ ꯑꯣꯏꯅ ꯒ꯭ꯔꯣꯠ ꯂꯥꯍꯜꯂ ꯑꯈꯣꯏꯗ ꯃꯁꯛ ꯐꯖꯍꯟꯗ꯭ꯔꯒ ꯆꯥꯕ ꯍꯥꯎꯕ ꯆꯥꯕ ꯍꯥꯎꯗꯧ ꯃꯥꯟꯕ ꯃꯁꯛꯇꯨꯅꯤ ꯎꯠꯂꯤꯗꯨꯗꯤ꯫ ꯍꯩꯅꯧ ꯍꯣꯏꯅꯥ ꯍꯩꯅꯧꯒꯥꯡꯁꯦ ꯃꯞ ꯄꯥꯟ ꯈꯛꯇ ꯁꯥꯕꯗ ꯉꯥꯏꯔꯤꯉꯩꯗꯁꯨ ꯃꯣꯔꯦꯔꯣꯝꯗꯒꯤ ꯅꯍꯥꯟꯋꯥꯏꯗꯤ ꯃꯣꯔꯦꯔꯣꯝꯗꯒꯤ ꯄꯨꯁꯤꯜꯂꯛꯄꯒ ꯁꯤ ꯌꯣꯡꯌꯥꯝ ꯍꯥꯏꯗꯤ ꯐꯖꯅ ꯌꯦꯜꯂꯣ ꯃꯆꯨꯒꯥꯡ ꯁꯥꯔꯒ ꯃꯄꯥ ꯈꯛꯇ ꯁꯥꯔꯛꯏꯕ ꯄꯣꯠꯇꯣ ꯃꯣꯏ ꯑꯁꯣꯝꯗꯩ ꯄꯨꯁꯤꯜꯂꯛꯀꯥꯟꯗꯗꯤ ꯀꯩꯅꯣ ꯇꯧꯔꯗꯣꯏꯅꯦꯕ꯫ ꯑꯇꯣꯞ ꯑꯇꯣꯞꯄ ꯃꯐꯝ ꯃꯐꯝꯗꯒꯤ ꯄꯨꯁꯤꯜꯂꯀꯥꯟ ꯌꯣꯌꯥꯝ ꯃꯨꯟꯅ ꯃꯁꯛꯀꯥꯟ ꯁꯤꯠ ꯅꯥꯟ ꯐꯖꯔꯒ ꯂꯥꯛꯇꯣꯏꯅꯦꯕ꯫
ꯎꯝ꯫
ꯑꯗꯨ ꯆꯥꯔꯨꯕ ꯃꯇꯝꯗꯗꯤ ꯀꯩꯁꯨ ꯃꯍꯥꯎ ꯌꯥꯎꯕꯗꯤ ꯑꯣꯏꯗꯦꯕ꯫
ꯌꯥꯎꯗꯦ꯫
ꯃꯇꯝ ꯆꯥꯔꯒ ꯍꯩꯖꯤꯡ ꯐꯥꯔꯒ ꯃꯇꯝ ꯆꯥꯔꯀꯥꯟꯗ ꯄꯥꯜꯂꯛꯄ ꯍꯩꯗꯨꯅ ꯍꯦꯟꯅ ꯃꯍꯥꯎ ꯂꯩꯕ ꯍꯦꯜꯂꯦꯕ꯫
ꯎꯝ ꯍꯦꯜꯂꯦ꯫
ꯇꯤꯟ ꯀꯌꯥ ꯆꯥꯖꯔꯁꯨ ꯍꯥꯏꯗꯨꯅꯤ ꯇꯤꯟꯅ ꯆꯥꯔꯤꯁꯦ ꯍꯥꯎꯃꯟꯕꯒꯤ ꯆꯥꯕꯅꯦꯅ꯫
ꯎꯝ꯫
ꯍꯥꯎꯇꯕ ꯄꯣꯠꯇꯗꯤ ꯀꯩꯁꯨ ꯃꯣꯏꯁꯨ ꯆꯥꯅꯤꯡ ꯄꯣꯠ ꯅꯠꯇꯦꯅ꯫ ꯑꯊꯨꯝ ꯑꯊꯨꯝꯕ ꯈꯜꯂ ꯈꯜꯂꯒ ꯑꯥ꯫
ꯎꯝ ꯑꯊꯨꯝꯕ ꯍꯥꯎꯔꯤꯈꯩ ꯆꯥꯒꯦꯔꯥ ꯌꯨꯝꯗ ꯄꯥꯟꯕ ꯀꯣꯟꯆꯝ ꯍꯩꯒꯤ ꯃꯍꯥꯎꯗꯤ ꯀꯩꯁꯨ ꯌꯧꯕ ꯅꯠ ꯇꯦ ꯍꯩꯅꯧꯗꯗꯤ ꯗꯩ ꯃꯨꯜꯂꯛꯄ ꯃꯇꯝꯗ ꯇꯦꯛꯂꯥꯎꯕꯤꯒꯤ ꯃꯍꯥꯎꯁꯤꯗꯤ꯫
ꯑ ꯀꯩ ꯍꯥꯏ ꯀꯥꯅꯔꯨꯔꯅꯤ꯫
ꯎꯝ꯫
ꯆꯥꯡꯗꯝꯅꯤꯡꯉꯥꯏ ꯂꯩꯄꯣꯠ ꯅꯠꯇꯦ꯫ ꯑꯁ ꯁ꯭ꯇꯦꯐꯦꯟꯇ ꯑꯗꯨꯝ ꯍꯥꯏꯗꯤ ꯃꯄꯥꯟ ꯀꯣ
ꯎꯝ꯫
ꯃꯄꯥꯟ ꯂꯝꯗ ꯄꯨꯁꯤꯜꯂꯛꯄ ꯁꯦꯝ ꯀꯣꯝꯂꯥ ꯀꯩꯀꯥꯡꯁꯤꯁꯨ ꯑꯗꯨꯝ ꯍꯥꯏꯗꯤ ꯑꯗꯨꯝ ꯍꯥꯏꯗꯤ ꯄꯠꯊꯗ꯭ꯔꯉꯥꯏꯒꯤ
ꯃꯥꯅꯦ ꯑꯩꯈꯣꯏꯅ ꯍꯩꯅꯧꯁꯤꯕꯨ ꯌꯨꯝꯗ ꯆꯥꯔꯕꯒꯤ ꯃꯍꯥꯎꯁꯤ ꯇꯣꯡꯉꯥꯜꯂꯤ ꯍꯥꯏꯅ ꯈꯪꯕꯒꯤ ꯋꯥꯅꯤ꯫ ꯁꯦꯝꯒꯨꯝꯕ ꯌꯨꯝꯗ ꯊꯥꯗꯕ ꯄꯣꯠꯁꯤꯗꯤ ꯀꯔꯝꯕ ꯁꯦꯝꯒꯤ ꯑꯁꯦꯡꯕ ꯃꯍꯥꯎꯁꯤ ꯈꯪꯗꯕꯅꯤꯅ ꯃꯣꯏꯅ ꯄꯨꯔꯛꯏꯁꯦ ꯀꯌꯥꯝ ꯌꯥꯝꯅ ꯐꯕꯅꯣ ꯐꯠꯇꯕꯅꯣ ꯑꯩꯈꯣꯏꯅꯁꯨ ꯈꯪꯗ꯭ꯔꯦ ꯃꯤꯗꯤ ꯄꯨꯔꯛꯄꯗ ꯆꯥꯔꯕꯅꯤꯅ ꯍꯥꯎꯔꯦ ꯐꯔꯦ ꯍꯥꯏꯔꯒ ꯑꯃꯔꯣꯝꯗ ꯅꯣꯡꯃꯒꯤ ꯁꯦꯝ ꯑꯃ ꯆꯥꯕꯅ ꯏꯁꯥꯁꯦ ꯌꯥꯝ ꯐꯍꯜꯂꯤ ꯗꯣꯛꯇꯔꯗꯒꯤ ꯉꯥꯛꯊꯣꯛꯏꯅ ꯍꯥꯏꯔꯤꯁꯦ ꯇꯣꯏꯃꯟꯅ ꯁꯨꯝ ꯆꯥꯁꯤꯜꯂꯛꯑꯗꯤ ꯗꯣꯛꯇꯔ ꯃꯅꯥꯛꯇ ꯆꯠꯄꯗꯁꯨꯨ ꯃꯥꯅ ꯃꯇꯦꯡ ꯄꯥꯡꯗꯣꯏꯅꯤ꯫
ꯍꯣꯏ ꯁꯦꯝꯗꯨꯗ ꯀꯔꯤ ꯐꯔꯇꯤꯂꯥꯏꯖꯔ ꯀꯩꯀꯩ ꯌꯥꯎꯔꯤ ꯍꯥꯏꯕꯗꯣ ꯑꯩꯈꯣꯏ ꯈꯪꯕ ꯉꯝꯕ ꯅꯠꯇꯦꯕ꯫
ꯎꯝ ꯑꯗꯩ ꯁꯨꯛꯁꯥꯡꯕ ꯂꯝꯕꯤ ꯄꯨꯔꯛꯄꯁꯦ ꯀꯩꯝꯇ ꯄꯠꯊꯗꯅ ꯁꯤ ꯌꯧꯔꯛꯏꯁꯦ ꯀꯔꯤ ꯍꯥꯄꯝꯒꯅꯤ ꯃꯣꯏꯗ꯫
ꯎꯝ ꯑꯗꯨꯒꯨꯝꯕ ꯍꯥꯞꯄꯁꯨ ꯐꯅꯌꯥꯝꯗꯤ ꯌꯥꯎꯔꯤ ꯄꯣꯠꯅꯤ꯫
ꯄꯣꯠ ꯑꯃ ꯍꯦꯛꯑꯒ ꯊꯥ ꯑꯃꯒꯤ ꯆꯥꯡ ꯏ-ꯃꯁꯥ ꯇꯦꯛ ꯅ ꯂꯩꯕ ꯍꯥꯏꯁꯦ ꯀꯦꯝꯇ ꯍꯥꯞꯇꯅꯗꯤ ꯑꯣꯏꯕꯝ ꯊꯣꯛꯇꯦ
ꯑ ꯑ ꯑꯗꯨ ꯃꯁꯛꯇꯣ ꯑꯁꯪꯕ ꯍꯦꯜꯂꯛ ꯇꯥꯔꯒꯁꯨ ꯑꯦ ꯍꯌꯦꯡ ꯑꯩꯈꯣꯏꯅ ꯆꯠꯇꯣꯏꯔꯤꯕ ꯃꯐꯝꯁꯦ ꯁꯤꯁꯤ ꯌꯧꯔꯀꯥꯟꯗ ꯍꯦꯟꯅ ꯐꯖꯔꯉꯥꯏꯒꯤ ꯃꯣꯏꯁꯨ ꯁꯤꯠ ꯁꯤꯠꯍꯟꯗꯣꯏꯅꯦꯕ ꯃꯣꯏꯁꯨ ꯄ꯭ꯔꯣꯐꯤꯠ ꯇꯥꯜꯂꯤꯕꯅꯦꯕ
ꯃꯥꯅꯦ
ꯄ꯭ꯔꯣꯐꯤꯠ ꯇꯥꯝꯕꯗꯣ ꯀꯦꯃꯤꯀꯦꯜ ꯃꯁꯥ ꯃꯟ ꯇ ꯍꯥꯞꯆꯤꯜꯂꯒꯅꯦꯕ ꯅꯣꯡꯃ ꯈꯛꯇꯅ ꯁꯣꯛꯂꯛꯄ ꯅꯠꯇꯦꯕ ꯑꯗꯣ ꯍꯧꯖꯤꯛ ꯈꯛꯇꯅ ꯁꯣꯛ ꯀꯅꯤ ꯍꯥꯏꯕ ꯅꯠꯇꯦ ꯍꯌꯦꯡ ꯃꯇꯝ ꯈꯔ ꯀꯨꯏꯅ ꯂꯩꯔ ꯀꯥꯟꯗ ꯃꯆꯥ ꯃꯆꯥ ꯈꯤꯇꯪ ꯈꯤꯇꯪ ꯁꯣꯏꯈꯤꯕꯗꯨꯅ ꯑꯆꯧꯕ ꯑꯁꯣꯏꯕ ꯑꯃ ꯄꯨꯔꯛꯇꯣꯏꯅꯦꯕ ꯑꯗꯨꯢꯅꯤ ꯍꯧꯖꯤꯛꯇ ꯑꯗꯨꯃꯥꯏꯅ ꯇꯧꯕꯩꯅꯤ ꯂꯥꯏꯅꯥ ꯆꯥꯠ ꯆꯠ ꯃꯌꯥꯝ ꯑꯃ ꯅꯣꯡꯃ ꯀꯥꯡꯗꯅ ꯊꯣꯛꯂꯛꯏ ꯃꯌꯥꯝꯁꯤ
ꯎꯝ
ꯑꯁꯤꯅꯁꯨ ꯃꯤꯗꯁꯨ ꯋꯥꯕꯀꯣ ꯋꯥꯔꯤꯁꯦ ꯑ ꯈꯣꯏ ꯏꯁꯥꯅ ꯁꯦꯝꯖꯕ ꯉꯥꯛꯇꯅꯦꯕ ꯑꯇꯣꯞꯄ ꯍꯥꯏꯗꯤ ꯁꯪꯁꯥꯔ ꯑꯃꯗꯒꯤ ꯂꯥꯛꯄ ꯃꯤꯅ ꯁꯦꯝꯕ ꯅꯠꯇꯦꯕ ꯏꯁꯥ ꯏꯁꯥꯅ ꯃꯥꯡꯉꯅꯤ ꯈꯪꯉꯒ ꯁꯦꯝꯖꯔꯤꯕ ꯉꯥꯛꯇ ꯉꯥꯛꯆꯅꯦꯕ ꯑꯍꯜꯃꯩꯒꯤ ꯄꯥꯎꯌꯦ ꯏꯁꯥꯒꯤ ꯈꯣꯡꯗ ꯊꯥꯡ ꯌꯥꯟꯁꯤꯟꯕꯒ ꯆꯞ ꯃꯥꯟꯅꯩꯒ ꯍꯥꯏꯕ
ꯎꯝ ꯃꯥꯅꯦ ꯑꯗꯩ ꯁꯦꯟꯗꯣꯡ ꯈꯔꯒꯤ ꯃꯤꯒꯤꯁꯨ ꯈꯟꯗ꯭ꯔꯦ ꯏꯁꯥꯒꯤꯗ ꯈꯜꯂꯦ
ꯑ ꯏꯁꯥ ꯍꯇ ꯈꯟꯖ ꯇꯥꯔꯦ ꯏꯁꯥꯃꯛꯁꯨ ꯆꯥꯔꯤꯕꯅꯦꯕ
ꯃꯥꯅꯦ
ꯃꯥ ꯃꯥꯅ ꯇꯧꯔꯤ ꯄꯣꯠꯇꯣ ꯃꯥ ꯆꯥꯗ꯭ꯔꯦ ꯍꯥꯏꯕ ꯅꯠꯇꯦꯕ ꯅꯠꯇ꯭ꯔꯥ ꯍꯥꯏ ꯐꯠꯇꯕ ꯄꯣꯠ ꯍꯥꯏꯁꯤꯗꯕꯨ ꯍꯥꯎꯏꯀꯣ
ꯃꯥꯅꯦ
ꯐꯠꯇꯦ ꯍꯥꯏꯅ ꯇꯧꯔꯤꯕ ꯄꯣꯠꯉꯩꯁꯦ ꯑꯗꯨꯝ ꯍꯥꯏꯗꯤ ꯐꯠꯇꯦ ꯍꯥꯏꯅ ꯆꯠꯄ ꯂꯝꯕꯤꯁꯤꯡꯁꯤꯗꯁꯨ ꯆꯠꯅꯤꯡꯕꯗꯤ ꯑꯗꯨꯝ ꯐꯥꯎꯕꯅꯤ
ꯎꯝ ꯁꯤꯅꯕꯨ ꯍꯦꯟꯅ ꯆꯠꯅꯤꯡꯍꯜꯂꯤ ꯍꯥꯏꯅꯔꯤꯅꯦ
ꯀꯃꯥꯏꯅ ꯇꯧꯔꯤꯖꯥꯠꯅꯣ ꯈꯣꯠꯂꯤꯖꯥꯠꯅꯣꯒ ꯍꯥꯏꯔꯒ ꯀꯣ
ꯎꯝ
ꯑꯗꯣ ꯑꯗꯣ ꯉꯁꯤꯒꯤꯗꯤ ꯊꯝꯃꯁꯤꯀꯣ
ꯑꯧ ꯊꯝꯃꯁꯤ
ꯑꯥ